ꯍꯜꯂꯣ
ꯍꯜꯂꯣ
ꯚꯥꯏ
ꯍꯥꯎ
ꯀꯝꯗꯧꯔꯤꯒꯦ ꯎꯝ ꯀꯩꯗꯧꯔꯝꯃꯤꯅꫭ ꯍꯧꯖꯤꯛꯄꯣ
ꯍꯤꯄꯝꯕꯥꯅꯤꯗ
ꯎꯝ
ꯀꯥ ꯁꯥꯃꯟꯗꯅ
ꯊꯕꯛ ꯏꯪꯈꯥꯡ ꯑꯝꯇ ꯆꯠꯇ꯭ꯔꯕ
ꯎꯝ ꯍꯟꯗꯛꯇꯤ ꯈꯔ ꯂꯦꯞꯄꯦ ꯆꯠꯄꯥ
ꯎꯝ ꯅꯨꯡꯁꯥꯁꯤꯁꯨ ꯃꯩ ꯍꯧꯒꯩ ꯁꯥꯒꯠꯂꯛꯑꯦ ꯍꯧꯖꯤꯛꯀꯥꯟꯁꯦ
ꯎꯝ ꯅꫭꯏꯔꫭꯝꯗꯤ ꯀꯃꯥꯏ ꯇꯧꯔꯂꯩ ꯅꯨꯡꯁꯥꯁꯦ
ꯁꯥꯔꯤ ꯍꯧꯖꯤꯛꯀꯟꯅ ꯈꯨꯁꯥ ꯊꯤꯅ ꯁꯥꯏ ꯌꯨꯝꯗꯕꯨ ꯂꯩꯏꯅ ꯉꯝꯗ꯭ꯔꯦ ꯐꯤꯕꯝ ꯌꯧꯔꯦ ꯑꯈꯣꯏ ꯉꯍꯥꯃꯨꯛ ꯔꯦꯟꯇ ꯂꯩꯔꯤꯉꯩꯗ ꯉꯥꯅꯨ ꯊꯣꯡꯕ ꯑꯝ ꯆꯥꯅꯒꯤꯗꯅ ꯑꯗꯨꯒꯤ ꯉꯥꯅꯨ ꯊꯣꯡꯕꯒꯤ ꯃꯑꯣꯡꯗꯣ ꯍꯥꯏꯗꯤ ꯀꯃꯥꯏ ꯀꯃꯥꯏ ꯊꯣꯡꯕꯅꯣ ꯈꯣꯠꯄꯅꯣ ꯍꯥꯏꯕꯗꯣ ꯑꯗꯨꯗꯣ ꯑꯝꯇ ꯇꯥꯛꯑꯣꯅ ꯍꯥꯏꯒꯦ ꯇꯧꯕꯅꯦꯕ
ꯑꯈꯣꯏ ꯉꯍꯥꯛꯃꯨꯛ ꯊꯣꯡꯉ ꯆꯥꯒꯤꯕꯗꯨ ꯅꯠꯇ꯭ꯔꫭ
ꯎꯞ ꯎꯝ ꯑꯗꯨꯗꯣ ꯑꯩꯈꯣꯏ ꯆꯥꯃꯤꯟꯅꯒꯤꯕ ꯀꯥꯡꯕꯨ ꯃꯌꯥꯝꯗꯨꯅꯖꯨ ꯁ ꯑꯦꯟꯖꯥꯡꯗꯣ ꯍꯥꯎꯏ ꯈꯣꯠꯂꯤ ꯌꯥꯝ ꯊꯣꯡꯕ ꯌꯥꯝ ꯍꯩ ꯈꯣꯠꯂꯤ ꯀꯃꯥꯏꯅ ꯊꯣꯡꯉꯤꯖꯥꯅꯣ ꯒꯥꯏ ꯍꯪꯅꯈꯤꯕꯅꯦꯕ ꯑꯩꯖꯨ ꯑꯝꯇꯪ ꯌꯨꯝꯗ ꯇ꯭ꯔꯥꯏ ꯇꯧꯖꯤꯔ ꯍꯥꯏꯅ ꯈꯂꯦꯕ ꯍꯥꯏꯗꯤ ꯉꯥꯅꯨ ꯑꯃꯣꯝ ꯑꯝ ꯂꯩꯌꯦ ꯑꯗꯨꯗꯣ ꯑꯝꯇ ꯆꯥꯁꯤꯔꯅ ꯉꯍꯥꯟꯃꯨꯛꯀꯤ ꯃꯍꯥꯎꯗꯣ ꯇꯥ ꯉꯝꯕꯔꯥ ꯌꯦꯡꯒꯦꯅ ꯍꯌꯦꯡꯗꯤ ꯊꯣꯡꯉꯒ ꯑꯝꯇ ꯑꯗꯣ ꯚꯥꯏꯗꯣ ꯑꯝꯇ ꯍꯪꯒꯦ ꯑꯁ ꯉꯥꯏꯍꯥꯟ ꯃꯨꯀꯤ ꯃꯥꯅ ꯊꯣꯡꯕꯗꯣ ꯌꯥꯝ ꯍꯥꯎꯒꯤꯕꯅꯤ ꯀꯃꯥꯏꯅ ꯊꯣꯡꯉꯤꯅꯣ ꯈꯣꯠꯂꯤꯅꯣ ꯑꯝꯇ ꯇꯛꯍꯟꯒꯦꯅ ꯐꯣꯟ ꯇꯧꯔꯛꯏꯅꯤ
ꯉꯥꯅꯨ ꯊꯣꯡꯕꯁꯦ ꯑꯈꯣꯏꯅ ꯃꯈꯜ ꯑꯅꯤꯗꯤ ꯂꯩꯌꯦꯕꯀꯣ ꯎꯝ ꯉꯥꯅꯨꯗꯨꯅꯅꯦ ꯌꯥꯝꯅ ꯅꯧꯔꯕ ꯍꯥꯏꯗꯤ ꯉꯥꯅꯨꯗꯣ ꯃꯄꯨꯡ ꯐꯥꯕꯗꯤ ꯐꯥꯔꯒ ꯂꯩꯗꯅ ꯃꯁꯥ ꯇꯥꯁꯟꯕ ꯋꯥꯠꯄ ꯖꯤꯡꯗꯣ ꯑꯗꯨꯗꯗꯤ ꯑꯩꯈꯣꯏꯅ ꯑꯗꯨꯝ ꯊꯣꯡꯕ ꯇꯤꯜꯍꯧ ꯆꯅꯝ ꯀꯩꯀꯥ ꯁꯦꯝꯃꯅꯤ ꯁꯤꯡ ꯀꯩꯀꯥ ꯂꯣꯏ ꯁꯨꯔꯅꯤꯗꯅ
ꯎꯝ
ꯑꯗꯨꯒ ꯊꯥꯎ ꯍꯩꯔꯒ ꯊꯥꯎ ꯁꯥꯍꯜꯒ ꯇꯤꯜꯍꯧ ꯆꯅꯝꯅ ꯌꯩꯔꯒ ꯊꯥꯗꯔꯒ ꯉꯧꯕꯗꯣ ꯇꯤꯂꯧ ꯆꯅꯝ ꯍꯥꯅ ꯉꯧꯔꯅꯤ ꯊꯣꯡꯕꯗꯣ ꯑꯗꯨꯗꯨꯅ ꯍꯧꯖꯤꯛꯀꯤ ꯑꯗꯨꯃꯥꯏꯅ ꯑꯩꯈꯣꯏꯒꯤ ꯉꯥꯅꯨ ꯃꯄꯨꯡ ꯐꯥꯗꯔꯤꯕ ꯀꯥꯡꯒꯨꯗꯨ ꯑꯣꯏꯗꯣꯏꯅꯦꯕ
ꯎꯝ
ꯑꯗꯨꯒ ꯃꯈꯜ ꯑꯃꯖꯤꯅ ꯀꯃꯥꯏꯅ ꯇꯧꯒꯦ ꯍꯥꯏꯕꯗ ꯑꯈꯣꯏꯅ ꯊꯥꯎ ꯁ ꯁꯥꯔꯅꯤꯗꯅ ꯗꯨꯒ ꯇꯤꯜꯍꯧ ꯆꯅꯝ ꯂꯣꯢꯅ ꯍꯥꯞꯆꯟꯒꯤꯗꯕ
ꯎꯝ
ꯁꯤꯒꯤ ꯈꯨꯊꯣꯡꯖꯤꯗꯤ ꯊꯣꯡ ꯇꯧꯔ ꯊꯣꯡꯕ ꯍꯥꯏ
ꯊꯥꯎꯗꯨꯗ ꯁꯥ ꯈꯛꯇꯪ ꯉꯧꯗꯣꯏꯔꯕ
ꯅꯠꯇꯦ ꯅꯠ ꯇꯤꯂꯧ ꯆꯅꯝꯖꯦ ꯈꯖꯤꯛꯇꯪ ꯂꯧꯕ ꯍꯥꯏꯇꯥꯔꯦ ꯌꯩꯕ ꯍꯥꯏ ꯇꯥꯔꯦ ꯑꯗꯨꯒ ꯃꯨꯜꯂꯛꯑꯅꯤꯗꯅ ꯑꯗꯨꯒ ꯂꯦꯝꯍꯧꯔꯤꯕ ꯇꯤꯜꯍꯧ ꯆꯅꯝ ꯈꯔꯗꯣ ꯑꯗꯨꯗꯨꯅ ꯀꯃꯥꯏꯅ ꯇ ꯇꯧꯒꯦꯔ ꯏꯁꯤꯡ ꯃꯆꯨ ꯀꯔꯤ ꯀꯔꯥ ꯂꯣꯏ ꯊꯤꯠꯂꯅꯤꯗꯅ
ꯎꯝ
ꯊꯨꯝ ꯃꯔꯨ ꯃꯔꯥꯡ ꯍꯥꯞꯆꯤꯜꯂꯒ ꯉꯁꯥꯏꯒꯤ ꯃꯨꯜꯂꯛꯄ ꯉꯁꯥꯏꯒꯤ ꯍꯥꯟꯅ ꯉꯧꯒꯔꯕ ꯇꯤꯜꯍꯧ ꯆꯅꯝꯒꯤ ꯃꯨꯜꯂꯛꯄ ꯇꯥꯏꯃꯤꯡ ꯑꯗꯥꯏ ꯗꯣ ꯑꯗꯨꯗ ꯍꯩꯖꯤꯜꯂꯅꯦꯕ ꯊꯨꯝ ꯈꯤꯇꯪ ꯍꯥꯞ
ꯑꯣ ꯏꯁꯤꯡꯗꯣ ꯊꯤꯠ ꯊꯤꯠꯂꯒ ꯍꯩꯖ ꯍꯩꯖꯟꯗꯨꯏꯔꯕ
ꯑꯥ ꯁꯤ ꯈꯨꯊꯣꯡꯖꯦ ꯁꯣꯛ ꯊꯣꯡ ꯁꯣꯛ ꯇꯧ
ꯁꯣꯛꯀꯗꯧꯕ
ꯅꯠꯇ꯭ꯔꯥ
ꯁꯣꯛꯇꯣ
ꯎꯝ
ꯑꯗꯨꯗ ꯀꯃꯥꯏꯅ ꯇꯧꯒꯦꯗ
ꯁꯥꯁꯤꯗꯤ ꯊꯥꯎꯗ ꯁꯨꯛ ꯉꯧ ꯉꯧꯔꯔꯣꯏꯗ꯭ꯔꯕ
ꯎꯝ ꯁꯥꯁꯤꯗꯤ ꯊꯥꯎ ꯉꯧꯔꯔꯣꯏ ꯉꯁꯥꯏ ꯇꯤꯜꯍꯧ ꯆꯅꯝ ꯏꯁꯤꯡ ꯍꯩꯖꯤꯟꯈ꯭ꯔꯕꯗꯣ ꯑꯗꯨꯗꯨꯅ ꯑꯈꯣꯏꯅ ꯉꯧꯔꯅꯤ ꯉꯧꯔꯅꯤ ꯉꯧꯔꯅꯤ ꯃꯐꯣꯟ ꯇꯥꯍꯜꯂꯅꯦꯕ ꯅꯪꯂꯤ ꯅꯪꯂꯤ ꯊꯝꯃꯅꯦꯕꯀꯣ ꯑꯗꯨꯒ ꯅꯪꯉꯛꯑꯦ ꯍꯥꯏꯕ ꯇꯥꯏꯃꯤꯡꯗꯣ ꯑꯗꯨꯗ ꯉꯁꯥꯏꯒꯤ ꯁꯥꯗꯤ ꯊꯥꯗꯗꯣꯏꯅꯦꯕ ꯁꯤꯁꯤꯅ ꯉꯥꯅꯨ ꯑꯔꯤꯕ ꯍꯥꯏ ꯇꯥꯔꯦ ꯌꯥꯝ ꯂꯤꯈ꯭ꯔꯕ ꯃꯁꯥ ꯇꯥꯁꯟꯈ꯭ꯔꯕ ꯃꯄꯨꯡ ꯐꯥꯈꯕꯒꯤ ꯑꯩꯈꯣꯏꯅ ꯆꯤꯛꯄ ꯋꯥꯏꯗꯅ ꯆꯥꯕ ꯃꯇꯝꯗ
ꯋꯥꯏ ꯋꯥꯏ ꯑꯗꯨꯝ ꯂꯤꯔꯗꯤ
ꯎꯝ ꯑꯗꯨꯗ ꯑꯃꯨꯛ ꯉꯁꯥꯏꯒꯤ ꯁꯣꯛ ꯇꯧꯗꯕꯤꯗ ꯊꯥꯎ ꯗꯥꯏꯔꯦꯛ ꯉꯧꯁꯟꯕꯤꯗꫭ ꯊꯣꯡꯉꯨꯔꯗꯤ ꯆꯤꯛꯄꯗ ꯑꯩꯈꯣꯏꯒꯤ ꯊꯥꯎꯗꯨꯅ ꯍꯥꯟꯅ ꯃꯣꯏꯁꯦ ꯃꯁꯥꯁꯦ ꯇꯥꯁꯟꯍꯟꯗꯣꯏꯅꯤꯗꯅ꯫ ꯋꯥꯇꯔꯁꯤꯡꯗꫭ ꯊꫭꯔꯛꯑꯒ, ꯑꯗꯨꯅ ꯑꯃꯨꯛ ꯍꯦꯟꯅ ꯀꯟꯖꯟꯒꯤꯅꯦꯕ꯫ ꯑꯗꯨꯅ ꯀꯃꯥꯏꯅ ꯇꯧꯒꯦꯗ, ꯉꯁꯥꯏꯒꯤ ꯇꯤꯜꯍꯧ ꯆꯅꯝꯗꯨꯒ ꯁꯣꯛ ꯇꯧꯔꯒ ꯃꯐꯣꯟ ꯅꯪꯅ ꯇꯥꯍꯜꯂꯒ ꯊꯥ ꯁ ꯀꯩꯅꯣꯁꯦ ꯁꯥꯁꯦ ꯊꯥꯗꯔꯛꯑꯕꯀꯣ꯫ ꯑꯗꯨꯒꯤ ꯁꯥꯖꯤꯗ ꯌꯥꯎ ꯗꯨꯒ ꯃꯍꯤꯁꯦ ꯇꯞꯅ-ꯇꯞꯅ ꯇꯞꯅ-ꯇꯞꯅ ꯊꯣꯂꯛꯑꯅꯦꯕ꯫ ꯑꯗꯨꯒ ꯁꯤꯒꯤ ꯃꯍꯤꯁꯤꯗ ꯎꯞꯄ ꯎꯞꯄꯒ ꯑꯩꯈꯣꯏꯅ ꯈꯥꯡꯗꯣ ꯃꯈꯣꯡ ꯑꯃ ꯈꯨꯝꯖꯤꯜꯂꯒ ꯉꯧꯔꯅꯦꯕꯀꯣ ꯃꯥꯏ ꯃꯍꯤ ꯁꯤꯅ ꯀꯪꯗ꯭ꯔꯤꯕꯧ ꯑꯗꯨꯅ ꯁꯤꯒꯤ ꯃꯍꯤꯁꯦ ꯉꯧꯔꯛꯑꯅꯤ ꯃꯍꯤ ꯂꯣꯏ ꯊꯣꯛꯂꯛꯑ ꯃꯇꯨꯡꯗꯀꯣ, ꯑꯩꯈꯣꯏꯅ ꯑꯃꯨꯛ ꯇꯤꯜꯍꯧ ꯆꯥꯅꯝ ꯈꯔ ꯆꯥꯏꯔꯒ ꯑꯃꯨꯛ ꯉꯧꯕ ꯌꯥꯔꯦ, ꯅꯠꯇ꯭ꯔꯒꯅ ꯃꯣꯔꯣꯡ ꯃꯆꯨꯅꯆꯤꯡꯕ, ꯁꯥ ꯃꯔꯣꯏꯅꯆꯤꯡꯕ, ꯑꯔꯤꯕ ꯀꯣꯏꯀꯥꯅ ꯆꯤꯡꯕꯗꯣ, ꯑꯗꯨ ꯊꯥꯛꯑꯒ, ꯏꯁꯤꯡ ꯃꯩꯗ ꯊꯣꯡꯉꯒꯅ ꯏꯁꯤꯡ ꯅꯥꯀꯟꯗꯒꯤ ꯏꯁꯤꯡꯗ ꯊꯣꯡꯉꯒꯅ, ꯏꯁꯤꯡ ꯅꯥꯀꯟꯗ ꯂꯨꯝꯕꯨ ꯂꯨꯃꯕꯨ ꯁꯥꯕ ꯈꯔ ꯊꯝꯕꯤꯔꯅꯤ, ꯃꯥꯅ ꯀꯪꯁꯤꯜꯂꯛꯄ ꯇꯥꯏꯃꯤꯡꯗ ꯏꯁꯤꯡ ꯈꯤꯇꯪ-ꯈꯤꯇꯪꯪꯪ ꯑꯥ ꯏꯁꯤꯡ ꯈꯥꯖꯤꯛ-ꯈꯥꯖꯤꯛ
ꯀꯩꯅꯣꯗ ꯍꯥꯏꯗꯤ ꯏꯁꯤꯡ ꯑꯌꯤꯡꯕ ꯑꯌꯤꯡꯕ ꯍꯥꯞꯄꯗꯤ ꯌꯥꯗꯕ꯭ꯔꯥ꯫
ꯌꯥꯏ ꯌꯥꯕꯨꯗꯤ, ꯑꯗꯣ ꯑꯁꯥꯕꯗꯨꯅꯗꯤ ꯊꯨꯕ ꯍꯦꯜꯂꯤꯗꯅ ꯁꯥꯔ ꯂꯩꯔꯕꯅꯤꯅ꯫ ꯑꯗꯨꯅ ꯁꯨꯃꯥꯏꯅ ꯏꯁꯤꯡ ꯑꯁꯥꯁꯦ ꯈꯤꯛꯂꯤ-ꯈꯤꯛꯂꯤ-ꯈꯤꯛꯂꯤ ꯊꯥꯗꯔꯒ ꯉꯧꯔꯅꯦꯕꯀꯣ ꯀꯪꯅ ꯅꯞ-ꯅꯞ ꯂꯥꯎꯅ ꯉꯧꯔ ꯃꯇꯨꯡꯗ, ꯃꯨꯜꯂꯅꯤ꯫ ꯑꯗꯨꯒ ꯉꯥꯅꯨꯒꯤꯗꯤ ꯑꯌꯥꯝꯕꯅ ꯃꯍꯤꯁꯤ ꯌꯥꯝ ꯍꯧꯒꯜꯂꯦꯕ ꯃꯣꯏꯗꯤ꯫
ꯑꯧ-ꯑꯧ ꯃꯍꯤ ꯌꯥꯝ ꯍꯥꯎꯋꯤ ꯉꯥꯅꯨꯗꯤ꯫
ꯆꯥꯟꯅꯒꯗꯕ ꯆꯥꯡꯒꯤ ꯃꯍꯤꯁꯦ ꯍꯥꯞꯄꯤꯗꯅ꯫ ꯑꯗꯨꯒ ꯑꯗꯨꯝ ꯕ꯭ꯔꯣ ꯕ꯭ꯔꯣ ꯕ꯭ꯔꯣ ꯁꯧꯍꯟꯂꯣ꯫ ꯄꯨꯡꯒꯥꯏ ꯃꯨꯛ ꯀꯔꯤꯃꯨꯛ꯫ ꯑꯗꯨꯒ ꯃꯥꯒꯤ ꯄꯨꯡꯒꯥꯏ
ꯑꯗꯣ ꯚꯥꯏ ꯡ ꯉꯥꯅꯨꯁꯦ ꯁꯦ ꯁꯧꯔꯤꯈꯩꯁꯨ ꯍꯥꯎꯋꯦ ꯍꯥꯏꯄ ꯀꯩꯅꯣꯝ ꯍꯥꯏꯅꯦ꯫
ꯑ ꯍꯥꯎꯋꯦ ꯃꯣꯏꯁꯦ ꯔꯦꯠ ꯃꯤꯠꯀꯤ, ꯀꯩꯅꯣ ꯆꯤꯡꯉꯦꯕ ꯚꯦꯔꯥꯏꯇꯤ ꯆꯤꯡꯉꯦꯕ ꯃꯣꯏꯁꯦ꯫
ꯁꯧꯔꯒ ꯃꯥꯒꯤ ꯈꯪꯗꯦ ꯃꯥꯒꯤ ꯃꯆꯨꯝꯗꯨꯅꯦ ꯌꯥꯝ ꯍꯥꯎꯔꯤꯁꯦ ꯉꯥꯅꯨꯒꯤ꯫ ꯃꯥꯏꯅ ꯍꯥꯏꯅꯩꯌꯦꯕ ꯁꯥꯎꯍꯜꯂ ꯕ꯭ꯔꯣꯡ ꯄ꯭ꯔꯧ ꯄ꯭ꯔꯣꯡ ꯍꯦꯛꯇ ꯁꯧꯕꯒꯁꯦ ꯌꯥꯝꯅ, ꯑ ꯀꯩ ꯍꯥꯏꯅꯤ ꯑꯩꯈꯣꯏꯒꯤ ꯌꯥꯝ ꯄꯦꯟꯅ ꯁꯧꯕꯗꯣ ꯑꯗꯨꯃꯥꯏꯅ ꯁꯧꯍꯜꯂꯣꯅ ꯍꯥꯏꯌꯕꯦ ꯃꯩꯒꯗꯣ ꯐꯖꯅ ꯊꯥꯔꯒ꯫ ꯑꯗꯒꯤꯗꯤ ꯑꯃꯨꯛ ꯀꯟꯅ ꯁꯧꯍꯜꯂꯝꯃꯒꯗꯩ ꯄꯤꯗꯤꯛ-ꯄꯤꯗꯤꯛ ꯁꯧꯍꯟꯕ ꯀꯥꯟꯗ ꯈꯔ ꯃꯩꯗꯣ ꯑꯃꯨꯛ ꯄꯤꯛꯊꯔꯒ ꯑꯃꯨꯛ ꯁꯧꯍꯟꯕ ꯑꯃꯨꯛꯁꯨ ꯂꯩꯕ ꯃꯥꯜꯂꯦ, ꯑꯗꯨꯃꯥꯏꯅꯁꯨ ꯊꯣꯡꯕ꯭ꯔꯣ ꯃꯥꯥꯏ ꯊꯣꯡꯕ ꯀꯥꯟꯗ꯫
ꯀꯔꯝ ꯀꯥꯟꯗ ꯆꯥꯟꯅꯒꯦ ꯍꯥꯏꯅꯣ ꯀꯅꯥ-ꯀꯅꯥ ꯆꯥꯟꯅꯗꯣꯏꯅꯣ ꯉꯥꯅꯨ ꯊꯣꯡꯕ ꯍꯥꯏꯁꯤꯕꯣ꯫
ꯆꯥꯅꯕꯁꯦ ꯑ ꯑꯩꯈꯣꯏꯁꯦ ꯀꯥꯂꯦꯟ ꯁꯨꯇꯤ ꯊꯥꯕ ꯇꯥꯏꯃꯤꯡꯗꯨꯗ ꯆꯥꯟꯅꯗꯧꯕ ꯃꯥꯜꯂꯦ꯫
ꯑꯥ
ꯑꯁꯤ ꯉꯥꯅꯨ ꯑꯃꯣꯝ ꯐꯖꯕ ꯑꯃ ꯂꯩꯔꯦꯕ꯫ ꯑꯩꯈꯣꯏ ꯃꯤ ꯑꯅꯤ ꯑꯍꯨꯝ ꯈꯛꯇꯪꯅꯤꯗ ꯑꯗꯣ ꯑꯃꯣꯝꯗ ꯑꯣꯏꯅ ꯇꯧꯔꯁꯦꯅ ꯑꯩꯈꯣꯏꯅ ꯂꯥꯕꯗꯤ ꯑꯃꯨꯛ ꯆꯥꯕ ꯉꯝꯃꯣꯏꯑꯅ ꯑꯗꯨꯃꯥꯏꯅ ꯍꯥꯏꯅꯕ ꯑꯗꯨꯗ ꯉꯥꯅꯨ ꯊꯣꯡꯕꯁꯦ ꯌꯧꯗꯕ ꯏꯌꯧ ꯑꯩꯈꯣꯏ ꯊꯣꯡꯕꯁꯦ ꯑꯗꯣ ꯚꯥꯏ ꯉꯥꯍꯟꯃꯨꯛ ꯌꯥꯝ ꯍꯥꯎꯅ ꯊꯣꯡꯕꯗꯨꯗ ꯑꯃꯨꯛꯇꯪ ꯍꯪꯉꯛꯏꯅꯤꯅꯦ ꯍꯌꯦꯡ ꯑꯃꯨꯛ ꯊꯨꯡꯉꯝꯗꯥꯏꯗ ꯑꯃꯨꯛꯁꯨ ꯐꯣꯟ ꯇꯧꯔꯛꯀꯦ ꯍꯥꯏꯗꯤ ꯏꯁꯇꯦꯞꯇꯣ ꯀꯃꯥꯏ ꯀꯃꯥꯏꯅ ꯇꯧꯕ ꯈꯣꯠꯄ ꯍꯥꯏꯗꯣ ꯀꯣ ꯉꯥꯅꯨꯕꯨꯗꯤ ꯑꯗꯨꯝꯆꯥꯏ ꯈꯔ ꯑꯗꯨꯝ ꯂꯤꯔꯕꯅꯦ ꯆꯍꯤ ꯑꯅꯤꯕꯨꯗꯤ ꯐꯗ꯭ꯔꯤꯕꯀꯣ ꯐꯔꯛꯀꯗꯧꯔꯦ ꯉꯥꯅꯨꯗꯣ
ꯈꯖ
ꯃꯈꯣꯟ ꯃꯈꯣꯟ ꯌꯥꯝ ꯊꯣꯛ ꯊꯣꯛꯏ ꯑꯗꯣꯝꯗꯣ ꯀꯩ ꯀꯅꯥ ꯀꯅꯥ ꯂꯩꯒꯦ
ꯀꯅꯥꯝ ꯂꯥꯏꯇꯦꯗ ꯑꯩ ꯇꯧꯗꯣꯏ ꯑꯣꯏꯔꯝꯒꯅꯤ ꯍꯧꯖꯤꯛ ꯐꯔꯕ꯭ꯔꯣ
ꯐꯈ꯭ꯔꯦ ꯑꯗꯣ ꯅꯨꯡꯁꯤꯠꯀꯨꯝꯕ ꯒꯥꯔꯤꯒꯨꯝꯕ ꯆꯠꯄꯗꯣ ꯉꯝꯃꯣꯏꯗꯕ ꯐꯦꯟ ꯊꯥꯕ꯭ꯔꯣ ꯚꯥꯏ
ꯑꯣ ꯑꯣ ꯐꯦꯟ ꯊꯥꯏꯌꯦ ꯁꯥꯕꯅꯤꯅ
ꯑꯣ
ꯑꯁ ꯀꯗꯥꯏꯗꯒꯤ ꯐꯦꯟꯒ ꯊꯥꯗ꯭ꯔꯗꯤ ꯂꯩꯕ ꯂꯥꯛꯄ ꯉꯝꯕ ꯅꯠꯇꯦ ꯅꯨꯡꯁꯥꯁꯦ
ꯎꯝ ꯁꯥꯏꯌꯦ ꯍꯧꯖꯤꯛꯀꯥꯟꯁꯦ ꯑꯁ ꯌꯥꯗ꯭ꯔꯦ ꯌꯥꯗ꯭ꯔꯦ
ꯎꯝ
ꯑꯩꯈꯣꯏ ꯁ꯭ꯋꯥꯏꯗꯅ ꯑꯃꯨꯛ ꯎ ꯋꯥ ꯈꯔ ꯂꯩꯕꯒꯤ ꯈꯔ ꯏꯪꯉꯤꯀꯣ ꯑꯣ ꯍꯣꯏ ꯚꯥꯏ ꯑꯩ ꯑꯃꯨꯛꯅꯦ ꯀꯩꯅꯣ ꯍꯦꯟꯖꯥꯡ ꯊꯣꯡꯉꯝꯗꯥꯏꯗ ꯑꯃꯨꯛꯇꯪ ꯀꯣꯜ ꯇꯧꯔꯛꯀꯦ ꯎꯝ